ꯊꯝꯃꯦꯐꯧ
ꯍꯜꯂꯣ
ꯇꯥꯏꯌꯦ ꯇꯥꯏꯌꯦ
ꯑꯣ
ꯀꯩ ꯂꯩꯔꯒꯦ ꯃꯧ
ꯀꯩꯖꯥꯡ ꯆꯥꯔꯛꯒꯦ
ꯉꯁꯤ
ꯀꯣꯏꯕ ꯑꯝꯇ ꯆꯠꯂꯔꯣꯏꯗ꯭ꯔꯣ ꯉꯁꯤ ꯁꯦ ꯀꯩꯅꯣꯅꯦ ꯑꯁꯤꯁꯦ ꯑꯥ ꯀꯔꯤ ꯀꯔꯤ ꯀꯔꯤ
ꯀꯣꯏꯕꯥꯔꯣ ꯉꯁꯤꯒꯤꯗꯤ ꯀꯩꯅꯣ ꯇꯧꯔꯥꯔꯣꯏ ꯀꯣꯏꯕ ꯑꯣꯏꯅꯗꯤ ꯆꯠꯂꯔꯣꯏ ꯀꯩꯅꯣ ꯇꯧꯔꯒꯦ ꯑꯥ ꯀꯣꯏꯕ ꯀꯩꯅꯣ ꯇꯧꯔꯥꯒꯦ ꯉꯁꯤꯗꯤ ꯊꯥꯡꯃꯩꯕꯟ ꯆꯤꯡꯗꯣ ꯃꯤ ꯍꯛꯆꯥꯡ ꯁꯥꯖꯦꯜ ꯑꯣꯏꯅ ꯋꯥꯛꯀꯤꯡ ꯅꯨꯡꯒꯤꯡ ꯌꯥꯝ ꯆꯠꯅꯩ ꯍꯥꯏꯌꯦ ꯑꯗꯣ ꯑꯩꯅ ꯋꯥꯈꯜꯖꯦ ꯉꯍꯥꯡ ꯀꯣ ꯅꯨꯡꯁꯤꯠ ꯅꯨꯡꯁꯥ ꯆꯥꯕ ꯑꯣꯏꯅ ꯋꯥꯈꯜꯖꯦ ꯉꯥꯍꯥꯛ ꯄꯣꯊꯥꯕ ꯑꯣꯏꯅ ꯑꯗꯨ ꯆꯤꯡꯗꯣ ꯉꯥꯍꯥꯛ ꯀꯥꯔꯒ ꯃꯇꯣꯟꯗ ꯃꯣꯏ ꯅꯥꯏꯠ ꯚ꯭ꯌꯨ ꯌꯦꯡꯕꯗꯣ ꯌꯥꯝ ꯐꯖꯩ ꯍꯥꯏꯌꯦꯕ ꯑꯗꯨꯗꯣ ꯉꯥꯍꯥꯛ ꯌꯦꯡꯉꯨꯅꯤ
ꯑꯣ ꯉꯁꯤꯗꯤ ꯈꯦꯆ꯭ꯔꯤ ꯌꯥꯝ ꯆꯥꯟꯅꯕꯅꯦꯕ ꯉꯁꯤꯗꯤ ꯈꯦꯆ꯭ꯔꯤ ꯆꯥꯗ꯭ꯔꯥꯕꯣ
ꯉꯁꯤꯖꯦ ꯉꯁꯤ ꯆꯥꯗ꯭ꯔꯦ ꯑꯈꯣꯏ ꯑꯗꯨꯝ ꯀꯥꯡ ꯅꯨꯃꯤꯠ ꯇꯥꯑꯣꯏꯅ ꯑꯣꯏꯅ ꯑꯣ ꯉꯁꯤ ꯏꯁꯅꯥꯟ ꯖꯇ꯭ꯔꯥ ꯑꯣꯏꯕ꯭ꯔꯥ ꯏꯁꯅꯥꯟ ꯖꯇ꯭ꯔꯥ ꯅꯨꯃꯤꯠꯇ ꯀꯥ ꯈꯦꯆꯤ ꯆꯥꯕ ꯆꯠꯅꯕ꯭ꯔꯥ ꯑꯩ ꯈꯪꯗꯤꯌꯦ ꯑꯩꯗꯤ
ꯉꯁꯤꯗꯒꯤꯅꯦ ꯈꯦꯆꯤ ꯆꯥꯕ ꯍꯧꯕ ꯌꯥꯔꯤꯁꯦ
ꯑꯣ
ꯑꯩꯁꯨ ꯉꯁꯤ ꯊꯕꯛ ꯃꯐꯝꯗ ꯈꯔ ꯚꯥꯃꯣꯟ ꯈꯔ ꯌꯥꯎꯋꯦ ꯑꯗꯨꯅ ꯃꯣꯏꯅ ꯄꯣꯔꯛ ꯇꯅ ꯆꯥꯔꯛꯑꯦ
ꯑꯣ ꯑꯩꯗꯤ ꯑꯗꯨꯖꯨ ꯈꯪꯍꯧꯗ꯭ꯔꯦ ꯑꯗꯩ ꯑꯩꯈꯣꯏ ꯁ꯭ꯋꯥꯏꯗꯤ ꯀꯩꯅꯣꯁꯨ ꯇꯧꯋꯦꯕ ꯕꯥꯃꯣꯟꯗꯣ ꯌꯥꯝ ꯂꯩꯕ ꯑꯣꯏꯗ꯭ꯔꯦꯕ ꯂꯩꯔꯁꯨ ꯀꯥꯡꯒ ꯆꯤꯡ ꯈꯣꯠꯇꯅ ꯇꯧꯕꯗꯣ ꯏꯇꯧ ꯇꯧꯗ꯭ꯔꯦ
ꯎꯝ ꯀꯥꯡꯒꯁꯦ ꯊꯥꯏꯅꯗꯤ ꯊꯣꯡꯒꯥꯟ ꯊꯣꯡꯒꯥꯟ ꯆꯤꯡꯕꯒꯗꯨ ꯎꯈꯤꯗ꯭ꯔꯦꯀꯣ
ꯊꯥꯏꯅꯗꯤ ꯊꯣꯡꯒꯥꯟ ꯊꯣꯡꯒꯥꯟꯗ ꯂꯩꯔꯛꯁꯤꯗ ꯉꯥꯏꯅꯔꯒ ꯑꯊꯦꯟꯄꯣꯠ ꯀꯠꯂꯒ ꯇꯧꯕꯅꯤ
ꯎꯝ ꯑꯗꯩ ꯀꯥꯡ ꯃꯇꯝꯗ ꯊꯣꯛꯄ ꯍꯩ ꯑꯃ ꯅꯥꯁꯄꯥꯇꯤ
ꯑꯥ ꯅꯥꯁꯄꯇꯤ ꯑꯥ ꯅꯥꯁ ꯄꯇꯤ ꯖꯥꯝ ꯀꯤꯍꯣꯝ ꯊꯝꯆꯦꯠ ꯀꯥꯡ ꯃꯇꯝꯗ ꯑꯗꯨꯝ ꯆꯥꯅꯩꯁꯤ ꯎꯝ ꯀꯨꯏꯔꯦ
ꯑꯗꯒꯤ ꯀꯩꯅꯣꯁꯨ ꯇꯧꯅꯕ ꯎꯝ ꯃꯣꯏꯅ ꯑꯗꯨ ꯆꯥꯕꯗꯣ ꯊꯥꯏꯅ ꯅꯨꯡ ꯂꯩ ꯈꯣꯠꯂꯤꯒꯁꯨ ꯍꯥꯏꯅꯕꯗꯣ ꯑꯗꯨꯗꯨꯒꯤ ꯄꯥꯛꯅꯁꯨ ꯑꯉꯥꯡ ꯑꯣꯏꯔꯤꯁꯨ ꯌꯥꯝ ꯆꯥꯔꯛꯇꯦꯗꯅ ꯈꯖꯤꯛ ꯈꯖꯤꯛꯇꯩ ꯍꯦꯟ ꯆꯥꯗꯕꯗꯣ ꯑꯗꯨꯅ
ꯎꯝ
ꯀꯩꯅꯣꯗꯗꯤ ꯌꯣꯜꯍꯧ ꯑ ꯄꯥꯜꯍꯧꯋꯦ ꯅꯍꯥꯟ ꯑ ꯑꯩꯈꯣꯏꯒꯤ ꯑꯁꯤꯒꯤ ꯃꯅꯤꯡ ꯂꯧꯕꯨꯛ ꯂꯣꯝꯗ ꯑꯃ ꯂꯩꯔꯛ ꯑꯃ ꯂꯩꯌꯦ ꯂꯝꯕꯤ ꯑꯃ
ꯑꯗꯨꯗ ꯌꯨꯝ ꯑꯃ ꯂꯩꯌꯦ ꯃꯣꯏꯒꯤꯗꯤ ꯍꯩ ꯔꯥꯁꯦ ꯁꯨꯅ ꯊꯥꯏꯌꯦ ꯗ ꯃꯣꯏꯗ ꯑꯁ ꯑꯍꯨꯝ ꯃꯔꯤ ꯄꯥꯟꯕ ꯎꯏꯌꯦ ꯑꯗꯨꯁꯨ ꯃꯄꯥꯟꯗꯒꯤ ꯑꯩꯈꯣꯏ ꯍꯥꯏꯅꯦ ꯑꯁ ꯀꯥꯡ ꯃꯇꯝ ꯌꯧꯔꯃꯤꯅ ꯄꯥꯜꯂꯦ
ꯎꯝ
ꯆꯥꯗꯤ ꯆꯥꯅꯤꯡꯉꯦ ꯑꯗꯣ ꯀꯩꯅꯣ ꯇꯧꯗ꯭ꯔꯦꯅ
ꯆꯥꯅꯤꯡꯉꯦ ꯅꯥꯁꯄꯇꯤ ꯆꯥꯗꯕ ꯀꯨꯏꯔꯦ ꯖꯥꯝꯁꯨ ꯁ꯭ꯋꯥꯏꯗ ꯑꯃꯠꯇ ꯄꯥꯟꯅꯗꯕ ꯃꯥꯜꯂꯤ
ꯄꯥꯟꯅꯗꯦ ꯄꯥꯟꯕ ꯍꯥꯏꯁꯦ ꯑꯁ ꯑ ꯂꯝꯍꯥꯡꯒꯨꯝꯕ ꯂꯝꯖꯥꯎꯗꯗꯤ ꯈꯔ ꯄꯥꯟꯕ ꯎꯏꯌꯦ ꯑꯗꯨꯁꯨ ꯊꯑꯣꯏꯅꯃꯛꯀꯤ ꯍꯦꯛꯅꯕꯗꯣ ꯀꯩꯁꯨ ꯆꯠꯇꯦꯗꯅ
ꯎꯝ
ꯑꯗꯒꯤ ꯀꯔꯤ ꯖꯥꯝ ꯒ ꯃꯥꯟꯅꯕ ꯑꯃꯁꯨ ꯄꯥꯜꯂꯤꯅꯦ ꯁꯤꯜꯂꯩꯃ ꯍꯥꯏꯕ꯭ꯔ ꯀꯩꯅꯣ ꯑꯗꯣ ꯃꯁꯛꯇꯣ ꯑꯗꯨꯝ ꯖꯥꯝꯒ ꯚꯦꯔꯥꯏꯇꯤꯁꯦ ꯃꯥꯟꯅ ꯚꯦꯔꯥꯏꯇꯤ ꯃꯥꯟꯅꯗꯕꯗ ꯖꯥꯝꯒꯤ ꯀꯩꯅꯣ ꯑꯣꯏꯗꯣꯏꯔꯥ ꯈꯪꯗꯦꯕ ꯃꯁꯛꯇꯣ ꯃꯇꯨꯝ ꯇꯥꯔꯒ ꯄꯤꯛꯇꯛ ꯇꯧꯋꯦ ꯃꯥꯔꯕꯣꯜꯗꯩ ꯈꯤꯇꯪ ꯄꯤꯛꯁꯜꯂꯦ
ꯎꯝ
ꯑꯗꯨꯒ ꯃꯆꯨ ꯑꯗꯒꯤ ꯄꯥꯝꯕꯤ ꯃꯅꯥ ꯑꯗꯨꯗꯨꯗꯤ ꯀꯩꯅꯣꯒꯤ ꯇꯥꯏꯞꯇ ꯖꯥꯝꯒ ꯍꯥꯏꯐꯦꯠ ꯃꯥꯟꯅꯩꯌꯦ
ꯎꯝ ꯎꯝ ꯑꯞꯇꯕꯨ ꯆꯥꯗ꯭ꯔꯤꯅꯦ ꯃꯁꯛꯇꯤ ꯃꯥꯟꯅꯩꯌꯦꯕ
ꯑꯥ ꯑꯗꯨꯗꯨꯅ ꯈꯔ ꯄꯤꯛꯊꯕ ꯀꯂꯔꯒꯨꯝꯕ ꯄꯥꯝꯕꯤꯒꯨꯝꯕꯗꯤ ꯃꯥꯟꯅꯕ
ꯄꯤꯛꯄ ꯍꯥꯏꯁꯦ ꯑꯣ ꯖꯥꯝꯗꯒꯤ ꯃꯁꯥ ꯄꯤꯛ
ꯑꯥ ꯑꯥ ꯃꯥꯏ ꯍꯩꯗꯣ ꯃꯍꯥꯎꯗꯣ ꯎꯝ ꯃꯍꯥꯎꯗꯣ ꯃꯥꯟꯅꯩ ꯈꯪꯗꯦ ꯑꯩꯒꯤ ꯑꯣꯏꯅꯗꯤꯀꯣ ꯃꯥꯟꯅꯕ ꯃꯥꯜꯂꯦ
ꯑꯣ ꯀꯤꯍꯣꯝꯗꯨ ꯀꯤꯍꯣꯝꯁꯤꯕꯨ ꯍꯧꯖꯤꯛꯄꯨ ꯃꯄꯨꯡ ꯐꯥꯔꯕꯅꯦ
ꯀꯤꯍꯣꯝꯖꯦ ꯑꯗꯨꯝ ꯌꯣꯟꯅꯔꯦ ꯃꯌꯥꯝ ꯑꯥ ꯐꯥꯔꯕ ꯃꯥꯜꯂꯦ ꯕꯦꯟꯗ ꯒꯥ ꯄꯨꯂꯞ ꯄꯨꯂꯞ ꯄꯨꯈꯠꯂꯛꯑꯒ ꯌꯣꯟꯕꯤꯗꯣ ꯑꯗꯨ ꯇꯧꯔꯦ ꯑꯗꯣ ꯃꯣꯏ
ꯍꯥꯎ
ꯑꯗꯨ ꯆꯥꯗꯤ ꯆꯥꯗ꯭ꯔꯤꯕ ꯍꯟꯗꯛꯀꯤ ꯆꯥꯗꯕꯗꯨ ꯃꯣꯏ ꯗꯥꯏ ꯌꯣꯟꯅꯔꯝꯅꯤ ꯍꯥꯏꯗꯤ ꯃꯄꯨꯡ ꯐꯥꯗꯕ ꯁꯪꯕꯗꯨꯗꯤ ꯀꯅꯥꯅꯁꯨ ꯑꯗꯨ ꯂꯩꯔꯣꯏꯗꯅ ꯑꯗꯥꯢꯅ ꯑꯗꯨ ꯃꯣꯏ ꯌꯣꯜꯂꯛꯄꯗꯣ ꯌꯥꯔꯝ ꯍꯥꯎꯔꯝꯗꯧꯕ ꯃꯥꯜꯂꯦ ꯑꯗꯨꯝ ꯍꯥꯏꯗꯤ ꯀꯥꯡꯁꯨ ꯀꯣꯏꯁꯜꯂꯛꯇ꯭ꯔꯦ ꯃꯇꯝꯁꯨ ꯑꯗꯨꯝ ꯌꯧꯁꯜꯂꯛꯑꯦꯗꯅ
ꯀꯩꯖꯥꯡ ꯆꯥꯒꯦ ꯉꯁꯦ
ꯃꯥꯏꯔꯦꯟ ꯆꯥꯏꯌꯦ ꯀꯩꯅꯣꯒ ꯊꯥꯛꯆꯤꯜꯂꯒ ꯃꯣꯔꯣꯛꯇꯤ ꯕꯥꯥꯒꯗꯣ ꯊꯥꯛꯆꯜꯂꯦ ꯃꯌꯥ ꯃꯇꯣꯟꯒꯗꯣ ꯊꯥꯛꯆꯜꯂꯦ ꯉꯥ ꯌꯥꯏꯕ ꯄꯥ ꯈꯔ ꯊꯥꯛꯆꯜꯂꯒ ꯁꯣꯏꯕꯨꯝꯗꯤ ꯊꯥꯛꯇ꯭ꯔꯦ ꯁꯣꯏꯕꯨꯝ ꯆꯥꯕ ꯌꯥꯗꯗꯅ
ꯑꯣ ꯑꯩꯁꯨ ꯁꯣꯏꯕꯣꯝꯁꯦ ꯆꯥꯕ ꯍꯦꯛꯇ ꯌꯥꯗꯦ ꯆꯥꯗꯤ ꯌꯥꯝ ꯆꯥꯅꯤꯡ
ꯇꯣꯟꯁꯤꯟ ꯇꯧꯕ꯭ꯔꯥ
ꯑꯥ
ꯑꯣ ꯑꯗꯨꯒꯤ
ꯁꯨꯠ ꯆꯥꯕꯥ ꯌꯥꯗꯦ ꯑꯣ ꯍꯋꯥꯏꯖꯥ ꯆꯥꯕ ꯌꯥꯗꯦꯗꯣ ꯁꯥꯗꯤ ꯆꯥꯅꯤ
ꯑꯗꯨ ꯆꯥꯕꯗ ꯀꯃꯥꯏ ꯏꯁꯥꯗ ꯀꯔꯤ ꯅꯨꯡꯉꯥꯏꯇꯕ ꯀꯃꯥꯏꯅ ꯇꯧꯔꯛꯀꯦ
ꯅꯥꯌꯦ ꯈꯅꯥꯎ ꯅꯥꯔꯛꯑꯦ ꯍꯦꯛꯇ ꯑꯗꯩ ꯂꯣꯛ ꯍꯦꯛꯇ ꯂꯥꯛꯀꯦ ꯇꯧꯔꯦ
ꯎꯝ
ꯑꯩꯈꯣꯏꯗꯤ ꯉꯁꯤ ꯍꯋꯥꯏ ꯑꯣꯏꯅ ꯆꯥꯏ
ꯑꯣ ꯐꯔꯦꯗ ꯍꯋꯥꯏꯅ ꯐꯔꯦ ꯄ꯭ꯔꯣꯇꯤꯟꯒ ꯌꯥꯎꯕ ꯑꯗꯨꯒ ꯑꯣꯏꯅ ꯅꯨꯡꯇꯤꯒꯤ
ꯑꯝ ꯀꯥꯏ ꯀꯥꯏ ꯀꯣꯏ ꯆꯠ ꯇꯣꯏꯅꯣ
ꯍꯥꯥ
ꯀꯥꯏ ꯀꯥꯏ ꯆꯠꯇꯣꯔꯤꯒꯦ ꯀꯥꯡꯁꯤꯕꯣ
ꯀꯥꯡꯖꯦ ꯀꯩꯁꯨ ꯆꯠꯅꯤꯡꯉꯥꯏ ꯂꯩꯇꯦꯗ ꯊꯝꯕꯥꯜ ꯌꯦꯡꯕ ꯈꯣꯠꯄ ꯈꯔ ꯆꯠꯂꯅꯤ
ꯎꯝ ꯍꯧꯖꯤꯛ ꯊꯝꯕꯥꯜꯂꯤ ꯃ ꯃꯌꯥꯝ ꯂꯩꯔꯗꯥꯅꯦ?
ꯂꯩꯔꯦ ꯊꯝꯕꯥꯜ ꯌꯦꯡꯐꯝꯁꯨ ꯃꯆꯤ-ꯃꯆꯤ ꯃꯐꯝ-ꯃꯐꯝ ꯑꯗꯣ ꯄꯤꯛ-ꯄꯤꯛꯅꯗꯤ ꯂꯩꯌꯦ ꯌꯥꯝ ꯆꯥꯎꯅꯗꯤ ꯑꯥ ꯈꯤꯇꯪ ꯄꯥꯛꯅ ꯁꯟꯅ ꯌꯦꯡꯅꯤꯡꯉꯒꯅ ꯁꯦꯟꯗ꯭ꯔꯥꯒꯨꯝꯕꯗ
ꯎꯝ꯫
ꯑꯇꯩꯗꯤ ꯑꯗꯨꯝ ꯃꯈꯣꯏꯒꯤ ꯌꯥꯝ ꯀꯟꯅ ꯆꯥꯎꯕꯗꯣ ꯑꯣꯏꯗꯦꯕ ꯍꯤꯡꯗ ꯍꯣꯟꯕ ꯅꯨꯡꯉꯥꯏꯕꯗꯣ ꯀꯩꯁꯨ ꯑꯣꯏꯗꯦꯕ
ꯎꯝ꯫ ꯎꯝ꯫
ꯅꯣꯏꯗꯤ ꯀꯥꯏ-ꯀꯥꯏ ꯀꯣꯏꯊꯔꯨꯗꯨꯐꯢꯅꯣ?
ꯈꯪꯗꯦꯗ ꯑꯩꯈꯣꯏꯗꯤ ꯑꯉꯥꯡ ꯌꯥꯎꯕꯅꯤꯅ ꯑꯉꯥꯡꯗ ꯌꯦꯡꯕ ꯌꯥꯕ ꯃꯐꯝꯗ ꯈꯔ ꯏꯁ꯭ꯀꯣꯟ ꯈꯔ ꯅꯥꯏꯦ ꯏꯁ꯭ꯀꯣꯟꯗ ꯆꯠꯇꯨ ꯃꯉꯥꯔꯦ꯫
ꯀꯣꯅꯨꯡꯗꯗꯤ ꯆꯠꯂꯨꯔꯕꯣ?
ꯀꯥꯡꯁꯦ ꯀꯥꯡꯁꯦ ꯂꯥꯞꯅꯗꯤ ꯑꯃꯨꯛ ꯈꯛꯇꯤ ꯎꯈ꯭ꯔꯦ ꯑꯗꯣ ꯐꯖꯅ ꯆꯠꯂꯒꯗꯤ ꯌꯥꯎꯔꯨꯗ꯭ꯔꯤ꯫
ꯑꯣ꯫ ꯑꯩꯈꯣꯏꯁꯨ ꯆꯠꯅꯤꯡꯉꯦ ꯀꯣꯅꯨꯡꯒꯤꯗꯣ꯫
ꯎꯝ ꯎꯝ꯫ ꯀꯅꯨꯡꯗꯅꯕꯨꯗꯤ ꯅꯨꯡꯉꯥꯏꯅꯤ ꯌꯦꯡꯕꯁꯦ꯫
ꯑ ꯑꯗꯥ ꯑꯃꯨꯛ ꯃꯤꯒ ꯃꯌꯥꯝ ꯌꯥꯝꯃꯒꯀꯣ
ꯎꯝ꯫ ꯁ꯭ꯀꯨꯜꯒꯤꯁꯨ ꯌꯥꯝꯕꯨꯗꯤ ꯌꯥꯝꯃꯦ ꯑꯗꯨꯗꯅꯦ ꯊꯥꯏꯅ ꯎꯗꯕ ꯈꯔ ꯎꯏꯌꯦ ꯁ꯭ꯀꯣꯟꯜꯒꯤꯗ ꯃꯥꯡꯕ ꯆꯍꯤꯒꯤꯗ꯫ ꯑ ꯀꯃꯥꯏꯅ ꯇꯧꯒꯦꯗꯅ ꯑꯩꯈꯣꯏꯒꯤ ꯅꯟ ꯃꯅꯤꯄꯨꯔꯤ ꯈꯔꯁꯦ ꯃꯣꯏꯁꯤꯅ ꯃꯃꯥꯡꯁꯤꯗ ꯖꯒꯣꯏ ꯑꯣꯏꯅ ꯐꯖꯟꯅ ꯁꯥꯕ
ꯍꯥꯏꯃ-ꯍꯥꯏꯃ꯫
ꯀꯥꯡ ꯆꯤꯡꯕ ꯈꯛꯀꯤ ꯋꯥ ꯅꯠꯇꯅ ꯀꯥꯡꯁꯦ ꯆꯤꯡꯈ꯭ꯔꯒ ꯃꯅꯤꯡꯗ ꯑꯣꯏꯔꯦ ꯃꯥꯜꯂꯦ ꯀꯥꯡꯁꯦ ꯆꯤꯡꯈ꯭ꯔꯒ ꯃꯅꯤꯡꯗ ꯏꯟꯅꯕ ꯁꯤꯗꯀꯣ
ꯣ ꯑꯁꯣꯝ ꯂꯣꯝꯗ ꯀꯩꯅꯣ ꯇꯧꯕꯒꯤ ꯃꯑꯣꯡꯅꯤꯅꯦ
ꯎꯝ-ꯎꯝ-ꯎꯝ ꯃꯣꯏꯁꯤꯅ ꯍꯦꯛꯇ ꯖꯒꯣꯏ ꯑꯣꯏꯅ ꯐꯖꯥꯅ ꯁꯥꯏꯌꯦꯕ꯫
ꯎꯝ꯫
ꯑꯩꯈꯣꯏꯒꯤ ꯑꯩꯈꯣꯏ ꯃꯅꯤꯄꯨꯔ ꯖꯒꯣꯏꯗꯤ ꯅꯠꯇ꯭ꯔꯦꯀꯣ ꯃꯩꯇꯩ ꯖꯒꯣꯏꯗꯤ ꯅꯠꯇꯦ꯫
ꯑꯣ ꯃꯣꯏꯒꯤ ꯃꯅꯥꯛꯇꯤ ꯖꯈꯣꯏꯁꯦ ꯑꯗꯨꯝ ꯁꯥꯗꯔꯕꯅꯦꯕ ꯁ꯭ꯋꯥꯏꯁꯤꯗ꯫ ꯎꯝ꯫
ꯍ ꯖꯠꯖꯥꯠ ꯁꯨꯝ ꯇꯧꯔꯛꯑꯦꯗ꯫
ꯎꯝ꯫
ꯎꯗꯦꯕ ꯑꯩꯈꯣꯏ ꯑꯁꯨ ꯀꯨꯏꯅ ꯀꯥꯡ ꯌꯥꯎꯔꯛꯏꯁꯦ ꯑꯗꯨꯒꯨꯝꯕꯁꯨ ꯎꯗꯦ ꯑꯗꯣ ꯍꯟꯗꯛ
ꯌꯣꯏ ꯏꯁ꯭ꯋꯥꯏꯗ ꯀꯥꯡ ꯍꯥꯏꯔꯒ ꯊꯣꯡꯒꯥꯟꯗ ꯅꯠꯇ꯭ꯔꯒ ꯈꯔꯒ ꯆꯠꯂꯒ ꯍꯩꯔꯨꯛ ꯋꯥꯔꯨ ꯈꯔ ꯀꯠꯄ ꯃꯌꯥꯝꯅ ꯑꯣꯛꯅꯕ ꯄꯁꯥꯗꯤꯗꯣ
ꯍꯣꯏ
ꯑꯗꯥꯒꯤ ꯊꯧꯔꯤ ꯆꯤꯡꯕ ꯌꯦꯡꯕ ꯕꯨ ꯆꯠꯂꯗꯤ ꯑꯃꯨꯛꯇꯪ ꯊꯧꯔꯤ ꯄꯥꯏꯍꯧꯔꯗꯤ ꯀꯥꯏꯅ ꯄꯥꯏꯅꯩꯌꯦ꯫
ꯑꯗꯥꯒꯤ ꯊꯥꯏꯅꯗꯤ ꯀꯥꯡꯒꯤ ꯆꯀꯥꯁꯦ ꯀꯥꯡꯒꯤ ꯆꯀꯥꯗꯒꯤ ꯂꯩꯈꯣꯝꯒꯁꯦ ꯇꯩ ꯅꯩ ꯅꫭꯏ ꯈꯪꯉꯛꯄꯔꯥ ꯍꯥꯏꯕ ꯅꯝꯃꯒ ꯆꯠꯅꯩꯕ ꯑꯥ ꯂꯥꯏꯕꯛꯇ ꯇꯝꯃꯦꯕ ꯂꯩꯈꯣꯝꯗꯣ ꯑꯗꯥꯒꯤ ꯍꯩꯔꯨꯛꯀ ꯂꯪꯉꯛꯄꯗꯥꯀꯣ ꯑꯣꯛꯇꯅ ꯈꯣꯠꯇꯅ ꯇꯧꯕꯗꯣ ꯁꯤ ꯌꯥꯝꯕꯒ ꯇꯥꯅꯔꯤ ꯄꯣꯠꯅꯦ ꯑꯣꯛꯄꯁꯦ ꯑꯩ ꯍꯩꯅ ꯌꯥꯝꯃꯦ ꯅꯪ ꯍꯩꯅ ꯌꯥꯝꯃꯦꯅ ꯑꯗꯨ ꯂꯣꯏꯔꯒ ꯂꯣꯏꯔꯒ ꯚꯃꯣꯟ ꯃꯥꯝꯇꫭꯞꯇ ꯑꯃꯨꯛ ꯆꯦꯜꯂꯅꯤ꯫ ꯑꯗꯨꯒ ꯑꯃꯨꯛ ꯈꯦꯆꯤ ꯌꯦꯜꯂꯛꯄ ꯑꯃꯨꯛ ꯐꯝꯃꯒ ꯉꯥꯗꯨꯏꯕ
ꯎꯝ꯫
ꯑꯣ ꯑꯃꯨꯛ ꯇꯧꯔꯛꯀꯦ ꯑꯩ ꯉꯁꯤꯒꯤꯗꯤ ꯊꯝꯃꯥꯒꯦ꯫ ꯎꯝ ꯎꯝ ꯎꯝ ꯊꯝꯃꯦ ꯊꯝꯃꯦ
ꯍꯣꯏ ꯍꯣꯏ
ꯑꯁ ꯍꯥꯏꯗꯨꯅꯤ ꯅꫭꯏꯒꯤ ꯂꯥꯛ